ꯍꯜꯂꯣ
ꯎꯝ ꯀꯩ ꯍꯥꯏꯒꯦ
ꯍꯥ ꯎꯡꯉꯦꯗ ꯏꯁꯥꯖꯦ
ꯏꯪꯉꯦ ꯍꯥꯏꯔꯣ
ꯎꯝ
ꯎꯝ ꯏꯡꯍꯟꯗꯅꯕꯁꯨ ꯇꯧꯋꯣ ꯑꯗꯨꯒ
ꯑꯗꯣ ꯐꯦꯟꯗꯤ ꯊꯥꯏꯔꯤ ꯑꯩꯗꯣ
ꯑꯗꯨꯅꯦ ꯑꯩꯅ ꯐꯦꯟꯗꯣ ꯑꯦꯗꯤꯛ ꯆꯨꯒꯅꯨ ꯆꯨꯒꯅꯨ ꯍꯥꯏꯕꯅꯤ
ꯈꯨꯠꯁꯤꯁꯨ ꯍꯧꯖꯤꯛ ꯄꯣꯛꯈ꯭ꯔꯦ ꯑꯩꯅ ꯉꯁꯥꯏꯁꯨ ꯍꯥꯏꯌꯦ ꯅꯪ ꯇꯥꯗꯦ
ꯑ ꯑꯩ ꯇꯥꯍꯧꯗ꯭ꯔꯕ ꯃꯥꯜꯂꯦ ꯍꯥꯏꯗꯤ ꯑꯗꯨꯃꯥꯏꯅ ꯃꯣꯏꯒꯤ ꯏꯁꯄꯤꯀ꯭ꯔꯗꯩ ꯑꯗꯨꯃꯥꯏꯅ ꯖꯪ ꯖꯪ ꯇꯧꯕꯅꯤꯅ ꯈꯔ ꯈꯔ ꯇꯥꯗꯕ ꯑꯌꯥꯝꯕ ꯌꯥꯎꯋꯦꯕꯀꯣ
ꯎꯝ ꯍꯣꯏ
ꯁꯥꯎꯒꯅꯣ ꯑꯗꯣ ꯌꯦꯡꯒꯦ
ꯀꯩꯁꯨ ꯈꯪꯗꯦ ꯈꯨꯕꯥꯛꯇꯅꯤꯅ ꯈꯪꯗꯦꯕꯀꯣ ꯁꯥꯔ ꯂꯩꯍꯧꯕ ꯍꯥꯏꯇꯥꯔꯦ ꯑꯩꯅ ꯀꯨꯀꯔꯗꯣ ꯄꯥꯏꯕꯗꯣ ꯄꯣꯛꯈꯤꯕ
ꯎꯝ ꯑꯃ ꯏꯁꯤꯡ ꯍꯥꯡꯒꯠꯄꯤꯗꯣ ꯑꯗꯨ ꯇꯧꯗꯧ ꯋꯥꯥꯟꯕ꯭ꯔꯥ
ꯈꯨꯕꯥꯛꯅꯤꯅ ꯇꯧꯔꯣꯏ
ꯎꯝ ꯗꯣ ꯌꯦꯡꯒꯦ
ꯈꯪꯉꯣꯢꯌꯦ ꯀꯩꯁꯨ ꯌꯦꯡꯕꯗ ꯀꯩꯁꯨꯝ ꯇꯧꯗꯕꯤ ꯃꯥꯜꯂꯦ
ꯎꯝ
ꯑꯌꯣ ꯑꯗꯣ ꯇꯃꯥꯎ
ꯇꯥꯢꯌꯦ ꯍꯥꯏꯌꯣ
ꯉꯁꯤꯁꯦ ꯗꯤꯁꯀꯥꯎꯟ ꯌꯥꯔꯣꯏꯗ꯭ꯔꯥ
ꯑꯩꯅ ꯌꯥꯔꯣꯏ ꯍꯥꯏꯗꯨꯕꯨ ꯉꯔꯥꯡꯅ
ꯉꯔꯥꯡꯁꯨ ꯉꯁꯥꯏꯁꯨ ꯑꯗꯨꯝ ꯍꯥꯏꯗꯨꯗꯤ ꯇꯥꯃꯣꯅ ꯑꯇꯣ ꯑꯩꯅ ꯁꯨꯝ ꯍꯪꯉꯤꯅꯦ
ꯌꯥꯔꯣꯏꯌꯦ ꯌꯥꯔꯣꯏ ꯌꯦ
ꯎꯝ ꯑꯗꯨꯗꯤ ꯑꯗꯨꯝ ꯀꯩ ꯍꯥꯏꯇꯥꯔꯦ ꯁꯟꯗꯦꯗ ꯇꯥꯔꯦ
ꯎꯝ
ꯑꯅꯤꯃꯛ ꯑꯗꯨꯗꯤ
ꯇꯥꯏꯌꯦ ꯍꯥꯏꯌꯣ
ꯑꯍꯝ ꯑꯗꯣ ꯑꯗꯨꯝ ꯁꯟꯗꯦꯗ ꯇꯥꯔꯦꯅꯦ
ꯑꯥ
ꯑꯗꯣ ꯃꯣꯏ ꯄꯥꯛꯅꯝ ꯅꯨꯡꯅꯝ ꯑꯗꯨꯁꯨ ꯑꯗꯨꯝ ꯀꯣ
ꯎꯝ
ꯎꯝ ꯑꯗꯨ ꯍꯥꯏꯗꯤ ꯌꯣꯠ ꯃꯀꯛꯇꯣ ꯑꯗꯨꯝ ꯊꯝꯃꯤꯕ꯭ꯔꯣ ꯃꯐꯝ ꯆꯥꯅ ꯐꯖꯅ ꯍꯟꯗꯛ ꯁꯪꯒꯥꯈꯤꯕꯒꯤꯗꯣ
ꯑꯥ
ꯎꯝ ꯑꯗꯨꯒ ꯑꯗꯨꯝ ꯀꯥꯎꯔꯦ ꯅꯠꯇ꯭ꯔꯥ ꯑꯃ ꯅꯍꯥꯛꯃꯨꯛꯀꯤ ꯃꯦꯁꯦꯁ ꯑꯃ ꯂꯥꯛꯄ ꯗꯤꯌꯨꯒꯤ ꯇꯥꯏꯞ ꯇꯧꯕꯗꯣ ꯑꯗꯨꯗꯣ ꯌꯦꯡꯍꯟꯕꯗꯣ
ꯑꯣ ꯑꯗꯨꯝꯀꯥꯎꯔꯦ
ꯑꯗꯣ ꯍꯪꯉꯣ ꯑꯩ ꯅꯤꯡꯁꯤꯡꯉꯛꯀꯦ ꯑꯗꯣ ꯈꯪꯗꯦꯅꯦ ꯑꯗꯨ ꯑꯃꯨꯛ ꯇꯨꯏꯁꯟꯁꯨ ꯇꯧꯗꯔꯦꯗꯅ ꯅꯥꯔ ꯂꯩ ꯍꯥꯏꯗꯅ
ꯎꯝ
ꯑꯗꯨ ꯇꯨꯐꯁꯟ ꯇꯧꯔꯀꯥꯟꯗ ꯑꯩꯅ ꯍꯥꯏꯔꯗꯤ ꯑꯗꯨ ꯐꯠ ꯂꯥꯎꯅ ꯍꯪꯕ ꯌꯥꯏꯗꯅ ꯃꯣꯏꯗ ꯂꯩꯕꯅꯤꯅ
ꯎꯝ
ꯑꯗꯣ ꯑꯣꯏꯔꯁꯨ ꯑꯩ ꯑꯗꯨꯝ ꯅꯤꯡꯁꯤꯡꯅꯕ ꯇꯧꯒꯦ
ꯄꯨꯛ ꯅꯥꯏꯌꯦ
ꯀꯩꯒꯤ ꯃꯥꯟꯒꯦ ꯃꯣꯔꯣꯛ ꯆꯥꯕꯒꯤꯔꯥ
ꯅꯠꯇꯦ ꯄꯨꯛ ꯄꯨꯛꯆꯦꯞꯇ ꯅꯥꯌꯦ ꯄꯨꯛꯆꯦꯞ ꯀꯩꯅꯣ ꯇꯧꯔ ꯃꯥꯜꯂꯦ ꯅꯠꯇꯦ ꯍꯧꯖꯤꯛ ꯆꯥꯛ ꯆꯥꯏꯗꯨꯕꯣ ꯀꯩꯅꯣ ꯇꯧꯔ ꯃꯥꯂꯦ ꯑꯄꯦꯟꯗꯤꯛꯁ ꯅꯍꯥꯟ ꯅꯍꯥꯟ ꯑꯦꯄꯦꯟꯗꯤꯛꯁ ꯅꯥꯔ ꯃꯥꯜꯂꯦ
ꯅꯥꯗꯤꯌꯦ
ꯁꯨꯝ ꯉꯥꯏꯍꯥꯛꯀꯤ ꯅꯥꯕꯗꯨ ꯃꯥꯜꯂꯦ ꯑꯗꯨꯝ ꯉꯍꯥꯛ ꯂꯩꯔ ꯇꯞꯅ ꯇꯞꯅ ꯑꯗꯨꯝ ꯐꯗꯧꯕ
ꯑꯥ
ꯍꯧꯖꯤꯛ ꯆꯥꯛꯈꯨꯝꯗꯒꯤ ꯊꯣꯔꯛꯑꯕꯣ ꯀꯥꯗ ꯂꯩꯔꯕꯣ
ꯎꯝ ꯀꯥꯗ ꯂꯩ ꯌꯦ
ꯎꯝ ꯏꯟꯁꯥꯡ ꯃꯩꯗꯤ ꯃꯨꯠꯊꯠꯂꯝꯃꯕꯣ
ꯃꯨꯊꯠ ꯀꯥꯝꯕꯩ ꯑꯗꯨꯃꯥꯏꯅ ꯊꯝꯕꯅꯤ ꯀꯥꯝꯃꯛꯇꯦ
ꯎꯝ ꯑꯩꯈꯣꯏꯒꯤꯅ ꯀꯨꯀꯔꯁꯤ ꯁꯨꯝꯕ ꯀꯥꯝꯕꯗꯅꯤ ꯕꯦꯔꯥ ꯍꯦꯛ ꯍꯦꯛ ꯀꯥꯕꯁꯤ ꯃꯜꯂꯛꯄꯒꯤ ꯀꯨꯀꯔꯁꯦ
ꯎꯝ
ꯑꯗꯣ ꯃꯜꯂꯛ ꯈꯣꯏꯒꯤ ꯀꯥꯝꯕꯁꯤ ꯕꯦꯔꯥ ꯀꯗꯨꯏꯅꯦ ꯄꯥꯛ ꯄꯥꯛꯁꯨ ꯀꯥꯝ ꯑꯣꯏꯗꯣꯏꯅꯦꯕꯀꯣ ꯈꯨꯠꯅꯒ ꯇꯧꯔꯒ ꯀꯥꯝꯍꯟꯗꯣꯏꯅꯦꯕ
ꯑꯩꯈꯣꯏꯁꯨ ꯇꯧꯋꯦ ꯑꯗꯣ ꯁꯖꯤꯡ ꯂꯩꯔꯀꯥꯟꯗ ꯃꯊꯟꯇ ꯀꯥꯝꯃꯛꯄ ꯌꯥꯎꯕꯅꯦ
ꯎꯝ ꯑꯗꯨꯃꯥꯏꯅ ꯇꯧꯋꯤ ꯑꯗꯨꯗꯨꯒꯤ ꯆꯥꯛ ꯊꯣꯡꯕ ꯍꯩꯇ꯭ꯔꯤꯁꯦ
ꯀꯥꯏꯗꯒꯤ ꯑꯩꯉꯣꯟꯗꯒꯤ ꯍꯟꯕ ꯀꯨꯛ ꯅꯤ ꯑꯗꯨꯅꯅꯤ
ꯃꯥꯅꯤ ꯑꯩꯈꯣꯏꯒꯤꯁꯨꯅꯤ ꯑꯗꯨꯃꯥꯏꯅꯅꯤ
ꯑꯗꯨꯅꯦ ꯑꯩꯇꯁꯨ ꯆꯍꯤ ꯇ꯭ꯋꯦꯟꯇꯤ ꯁꯨꯔꯦ
ꯎꯝ ꯑꯗꯒꯤ ꯁꯣꯐꯥ ꯅꯨꯡꯐꯥ ꯑꯗꯩ ꯀꯥꯡꯊꯣꯟ ꯀꯔꯤ
ꯁꯣꯐꯥ ꯅꯨꯛ ꯁꯣꯐꯥ ꯁꯣꯐꯥ ꯅꯨꯡꯐꯥ ꯀꯥꯡꯊꯣꯟ ꯀꯩꯀꯥꯁꯤꯁꯨ ꯑꯗꯨꯝ ꯑꯌꯥꯝꯕ ꯂꯣꯏꯅ ꯍꯜꯂꯤꯅꯦ
ꯎꯝ ꯀꯥꯝꯕ ꯌꯥꯗ꯭ꯔꯤ ꯃꯅꯤꯟ ꯆꯠꯂ ꯃꯥꯜꯂꯦ ꯑꯩ ꯈꯨꯝꯃꯤ ꯈꯨꯈꯨꯝꯁꯦ
ꯎꯝ
ꯑꯝꯇ ꯄꯥꯏꯌꯣꯀꯣ ꯑꯝꯇ ꯁꯦꯝꯒꯦ
ꯍꯣꯏ ꯑꯌꯣ
ꯎꯝ
ꯋꯥ ꯉꯥꯡꯕꯗ ꯅꯥꯏ ꯏꯅꯤ ꯎꯝ ꯍꯣꯏ
ꯍꯥꯍꯥ ꯅꯣꯡ ꯍꯥꯏꯕꯁꯤ ꯅꯣꯡꯁꯤ ꯑꯗꯨꯝ ꯃꯪꯂꯒ ꯂꯩꯈ꯭ꯔꯦ
ꯅꯨꯡꯊꯤꯟꯒꯨꯝꯕ ꯅꯨꯡꯁꯥ ꯁꯥꯏ ꯀꯩ ꯍꯥꯏꯅꯣ
ꯅꯣꯡ ꯃꯪꯉꯥ ꯑꯗꯨꯝ ꯂꯩꯒ꯭ꯔꯦꯕ
ꯎꯝ ꯍꯥꯏꯗꯤ ꯅꯨꯡꯊꯤꯟꯒꯨꯝꯕꯁꯤꯃ ꯅꯨꯡꯁꯥ ꯁꯥꯏꯕ ꯅꯍꯥꯟꯃꯨꯛꯀꯤ ꯆꯥꯛ ꯆꯥꯅꯕ ꯅꯨꯃꯤꯠꯇꯨꯁꯨ ꯅꯨꯡꯊꯤꯟꯗꯤ ꯁꯥꯗ꯭ꯔꯥ
ꯑꯗꯨꯃꯥꯏꯅ ꯍꯦꯛ ꯇꯧꯔꯦ ꯍꯧꯖꯤꯛꯀꯥꯟ ꯋꯦꯗꯔꯁꯦ
ꯑꯥ ꯊꯕꯥꯛ ꯅꯥꯏꯌꯦ ꯑꯩ ꯀꯩꯅꯣ ꯇꯧꯁꯤꯔ ꯈꯪꯗꯦ ꯑꯥ ꯂꯣ ꯈꯨꯕꯩ ꯑꯃꯨ ꯃꯨꯛ ꯂꯣꯛ ꯈꯨꯕꯒꯤ ꯅꯥꯕ ꯂꯣꯛ ꯈꯨꯕꯒꯤ ꯃꯍꯤ ꯑꯣꯏꯅ ꯊꯛꯁꯤꯔ ꯈꯪꯗꯦ
ꯊꯥꯛꯑꯣ ꯑꯩꯅ ꯍꯥꯏ ꯃꯍꯤꯗꯣ ꯑꯗꯨꯗꯣ ꯑꯩ ꯁꯟꯗꯦꯗ ꯂꯩꯕꯤꯔꯛꯀꯦ ꯑꯗꯣ ꯍꯧꯖꯤꯛꯀꯤ ꯑꯗꯨꯝ ꯇꯥꯃꯣꯅ ꯑꯃꯥ ꯂꯩꯔꯁꯨ ꯌꯥꯏꯌꯦ ꯍꯥꯏꯗꯤ ꯃꯣꯏꯔꯥꯡꯗ ꯐꯪꯗꯦ ꯅꯠꯇꯦ ꯇꯥꯃꯣ ꯍꯣꯏ ꯑꯗꯋꯥꯏ ꯐꯪꯗ꯭ꯔꯁꯨ ꯃꯣꯏꯔꯥꯡ ꯑꯗ꯭ꯋꯥꯏꯗ ꯑꯗꯨꯝ ꯐꯪꯕꯅꯤꯅꯀꯣ
ꯑꯥ ꯑꯣꯅꯤ ꯃꯦꯛꯁ ꯍꯥꯏꯕ ꯅꯠꯇ꯭ꯔꯣ
ꯑꯥ ꯑꯥ ꯑꯥ ꯒ꯭ꯔꯤꯟ ꯃꯆꯨꯒꯤ
ꯌꯥꯎꯗꯦ ꯉꯔꯥꯡ ꯑꯩꯅ ꯐꯥꯔꯃꯁꯤ ꯆꯪꯕꯗꯁꯨ ꯎꯔꯛꯇꯦ
ꯎꯝ ꯑꯗꯨ ꯌꯥꯎꯗꯦꯕ ꯇꯥꯃꯣꯅ ꯅꯍꯥꯟꯃꯨꯛꯁꯨ ꯑꯗꯨꯋꯥꯏꯗ ꯍꯪꯕꯒꯤ ꯑꯗꯨꯃꯥꯏ ꯇꯧꯕꯗꯣ
ꯎꯝ
ꯑꯗꯨꯏꯗ ꯌꯥꯎꯗꯦꯕ ꯑꯗꯨꯗꯨꯒꯤ ꯑꯗꯨꯃꯥꯏꯅ ꯂꯝꯈꯥꯏꯒꯨꯝꯕꯗ ꯌꯥꯎꯔꯝꯃꯁꯨ ꯌꯥꯏꯑꯕꯀꯣ
ꯎꯝꯎꯝ
ꯕꯖꯥꯔꯒꯗꯤ ꯆꯥꯎ ꯐꯝ ꯌꯥꯏꯅꯤ ꯇꯥꯃꯣ ꯍꯣꯏꯒꯤꯗꯨꯁꯨ ꯑꯗꯨꯝ ꯍꯥꯏꯗꯤ ꯃꯤꯗ ꯑꯗꯣ ꯄꯩꯁꯥ ꯈꯔ ꯄꯥꯏꯕ ꯑꯗꯨꯝ ꯂꯩꯔꯗꯤ ꯅꯠꯇ꯭ꯔꯥ ꯕꯖꯥꯔ ꯐꯖꯕ ꯄꯥꯛ ꯂꯩꯇꯦ ꯃꯣꯏꯔꯥꯡꯗꯩ ꯃꯊꯛ ꯀꯥꯈꯠꯂꯤꯝꯅꯤꯅ ꯃꯤꯗꯣ ꯑꯌꯥꯝꯕ ꯃꯣꯏꯔꯥꯡꯗ ꯍꯥꯏ ꯍꯥꯏꯒꯠꯄ ꯍꯥꯏꯒꯗ꯭ꯔꯥ ꯍꯥꯏꯗꯕ ꯍꯥꯏꯒꯗ꯭ꯔꯥ ꯑꯗꯨ ꯇꯧꯗꯣꯏ ꯁꯔꯨꯛ ꯑꯗꯨꯃꯥꯏꯅ ꯑꯗꯨꯝ ꯇꯧ
ꯎꯝ ꯑꯗꯨ ꯇꯧꯕꯩ ꯃꯍꯨꯠꯇ ꯑꯗꯨꯝ ꯇꯧꯕ ꯌꯥꯔꯤ ꯄꯣꯠꯅꯤꯕꯀꯣ ꯍꯥꯏꯗꯤ ꯃꯣꯏ ꯕꯤꯖꯤꯅꯦꯁꯀꯤ ꯀꯣꯛ ꯈꯔ ꯂꯩꯕ ꯀꯥꯡꯕꯨ ꯑꯣꯏꯔꯗꯤ ꯄꯩꯁꯥꯒ ꯂꯩꯔꯗꯤ
ꯅꯪ ꯂꯥꯛꯄꯗ ꯂꯩꯔꯛꯑꯣ ꯑꯩ ꯄꯩꯁꯥ ꯍꯟꯖꯟꯕꯤꯒꯦ
ꯎꯝ ꯂꯨꯄꯥ ꯆꯥꯝꯃꯨꯛꯇꯪ ꯄꯤꯕꯅꯦ
ꯎꯝ
ꯑꯗꯨꯃꯥꯏꯅ ꯑꯗꯨꯗꯣ ꯑꯗꯨꯝ ꯃꯈꯨꯝ ꯑꯃꯅꯤ ꯑꯃꯅꯤ ꯑꯗꯨꯝ ꯊꯛꯑꯒ ꯈꯥꯗꯤ ꯈꯥꯕꯅꯦꯕꯀꯣ
ꯎꯝ
ꯊꯧꯃꯟꯗꯅ ꯊꯨꯝꯃꯦ
ꯏꯁ
ꯑꯗꯨꯃꯥꯏꯅ ꯇꯧ ꯑꯗꯨꯝ ꯊꯨꯝꯕꯅꯦ ꯌꯥꯝ ꯈꯥꯕ ꯆꯤꯡꯗꯕꯅꯤ
ꯎꯝ
ꯑꯗꯣ ꯍꯥꯏꯗꯤ ꯃꯩ ꯃꯨꯊꯠꯂꯝꯃꯕꯣ
ꯃꯨꯊꯠꯇꯦ ꯀꯥꯝꯍꯟꯂ ꯊꯅꯝꯃꯦ ꯍꯥꯏꯗꯤ ꯃꯈꯨꯝꯗꯣ ꯑꯩꯅ ꯐ ꯖꯅ ꯈꯨꯝꯗꯕꯩ ꯃꯅꯤꯟ ꯑꯣꯏꯅ ꯆꯠꯂꯒ ꯂꯩꯔꯦꯕꯀꯣ ꯀꯥꯝꯗꯕꯤ ꯑꯗꯨꯏ ꯃꯈꯨꯝꯗꯣ ꯑꯃꯨꯛꯀ ꯂꯧꯊꯣꯛꯑꯦ ꯐꯖꯅ ꯈꯨꯝꯃꯦ ꯑꯗꯨꯒ ꯑꯃꯨꯛ ꯊꯥꯡꯒꯠꯂꯝꯃꯦ
ꯎꯝ ꯑꯗꯨꯒ ꯄꯥꯏꯔꯝ ꯃꯨꯀꯣꯟꯅ ꯈꯔ ꯂꯥꯞꯇꯛꯅ ꯍꯥꯏꯔꯤꯗꯣ
ꯈꯨꯠ ꯆꯥꯝꯕ ꯊꯣꯛꯄ
ꯎꯝ
ꯑꯥ ꯊꯕꯥꯛꯀ ꯁꯦꯒꯥꯏꯌꯦ
ꯇꯥꯃꯣꯁꯦ ꯍꯥꯏꯗꯤ ꯁꯨꯃꯥꯏꯅ ꯅꯥꯔꯀꯥꯟꯗ ꯂꯣ ꯂꯣꯛ ꯈꯨꯕꯤꯁꯦ ꯌꯥꯝ ꯇꯧꯋꯦ
ꯎꯝ
ꯑꯗꯒꯤ ꯅꯥꯈꯣꯛꯄꯤꯁꯨ ꯍꯦꯛ ꯇꯧꯋꯦ ꯑꯩꯅ ꯑꯦꯔꯣꯄ꯭ꯂꯦꯟ ꯄꯥꯏꯕꯤꯁꯦ ꯍꯦꯍꯦꯛ ꯇꯧꯕ
ꯐꯔꯦꯀꯤꯅꯣ ꯅꯊꯧꯔꯣ ꯍꯨꯝ
ꯀꯩ ꯑꯩꯅ ꯍꯥꯏ ꯍꯥꯏꯕꯗꯣ ꯀꯩꯅꯣ ꯑꯦꯔꯣꯄ꯭ꯂꯦꯟ ꯅꯠꯇꯦ ꯀꯩꯅꯣ
ꯑꯥ ꯏ ꯑꯃꯨꯕ ꯀꯤꯕꯨ ꯀꯤꯅꯦ
ꯑꯗꯨꯅ ꯑꯍꯥꯟꯕꯩꯅꯤꯗꯅ ꯑꯦꯔꯣꯞ ꯄ꯭ꯂꯦꯟꯒꯤꯗꯣ ꯑꯦꯔꯣꯄ꯭ꯂꯦꯟ ꯅꯠꯇꯦ ꯍꯦꯂꯤꯀꯣꯞ ꯇꯔꯅꯤ ꯍꯥꯏꯕ
ꯑꯣ ꯑꯍꯥꯟꯕꯅꯅꯦ ꯑꯦꯂꯤꯀꯣ ꯑꯦ ꯑꯦꯔꯣꯄ꯭ꯂꯦꯟ ꯑꯦꯔꯣꯄ꯭ꯂꯦꯟꯅꯦ ꯀꯥꯏꯅ ꯇꯧꯔꯛꯄ ꯑꯗꯩ ꯑꯩꯅ ꯑꯦꯔꯣꯄ꯭ꯂꯦꯟ ꯅꯠꯇꯦ ꯍꯥꯏꯕ ꯑꯗꯨ ꯅꯪꯅ ꯍꯦꯂꯤꯀꯣꯞꯇꯔꯅꯦ ꯍꯥꯏꯔꯛꯄ
ꯎꯍ ꯐꯗ꯭ꯔꯥ ꯑꯩꯗꯤ ꯇꯨꯝꯃꯁꯨ ꯋꯥꯔꯤ ꯁꯥꯟꯅꯕꯤ ꯁꯥꯗ꯭ꯔꯥ
ꯌꯥꯔꯦ ꯏ ꯑꯃꯨꯕ
ꯍꯥꯏꯗꯤ ꯀꯩꯅꯣ ꯑꯗꯨꯗꯨꯅ ꯃꯣꯏꯒꯤ ꯉꯁꯥꯏꯒꯤ ꯅꯍꯥ ꯑꯗꯨ ꯅꯨꯃꯤꯠꯀꯤ ꯆꯥꯅꯕ ꯁꯦꯝꯕꯒꯤꯗꯣ ꯑꯗꯨꯗꯣ ꯑꯣꯏꯅ ꯎꯕꯩꯅꯦꯕꯀꯣ
ꯎꯝ
ꯑꯍꯥ ꯑꯗꯨꯝ ꯑꯗꯨꯁꯨ ꯂꯧꯊꯣꯛꯇꯦ ꯈꯣꯠꯇꯦ ꯇꯧꯔ ꯑꯩꯅ ꯂꯧꯊꯣꯛꯑ ꯈꯣꯠꯂ ꯗꯥꯏꯌꯔ ꯇꯧꯕꯅꯦ ꯑꯥꯗꯒꯤ ꯋꯤꯟ ꯃꯣꯏꯒꯤ ꯎꯇꯣꯡꯒꯥꯏꯗꯨꯁꯨ ꯃꯨꯛ ꯍꯥꯞ ꯆꯤꯜꯂꯒ ꯂꯩꯔꯝꯗꯅ ꯑꯍ ꯑꯗꯨꯗꯨꯅ ꯀꯣꯟꯅ ꯃꯥꯅ ꯌꯥꯅꯤ ꯌꯥꯅꯤ ꯍꯥꯏ ꯄꯨꯔꯦ ꯑꯥꯗꯒꯤ ꯊꯣꯡꯉꯀꯥꯟꯗ ꯌꯥꯔꯔꯣꯏ ꯈꯣꯠꯂꯔꯣꯏꯅ ꯑꯩꯅ ꯍꯥꯏꯔꯝꯃꯅꯤ ꯑꯗꯨꯕꯨꯗꯤ
ꯎꯝ
ꯑꯗꯣꯠ ꯑ ꯃꯊꯪꯗꯑꯣꯏꯅ ꯍꯪꯉꯒꯦ
ꯎꯝ ꯊꯝꯃꯣ ꯌꯥꯔꯦ
ꯍꯣꯏ ꯕꯣꯁ ꯑꯃꯨꯛ ꯇꯝꯅꯔꯛꯀꯦ
ꯎꯝ
ꯎꯝ